ꯇꯥꯔꯕ
ꯑ
ꯍꯧꯖꯤꯛꯀꯥꯟꯗꯤ ꯂꯨꯍꯣꯡ ꯈꯣꯡꯗꯣꯡ ꯃꯌꯥꯝ ꯂꯩꯗꯅ
ꯑꯣ
ꯂꯨꯍꯣꯡ ꯈꯣꯡꯗꯣꯡꯕꯗ ꯗꯦꯀꯣꯔꯦꯁꯟ ꯇꯧꯔꯤ ꯃꯌꯥꯝ ꯑꯗꯩꯗꯤ ꯆꯥꯛ ꯌꯦ ꯖꯥ ꯊꯣꯡ ꯃꯌꯥꯝ ꯗꯦꯀꯣꯔꯦꯁꯟꯗ ꯐꯖꯅ ꯐꯣꯇꯣꯀꯥꯁ ꯃꯌꯥꯝꯁꯤꯡꯁꯦ ꯂꯣꯏꯅ ꯃꯁꯥ ꯃꯁꯥꯒꯤ ꯒ꯭ꯔꯨꯞ ꯂꯩꯌꯦꯕꯀꯣ ꯁꯤꯒꯨꯝꯕꯁꯦ ꯌꯥꯎꯁꯜꯂꯗꯤ
ꯑꯗꯣ ꯀꯗꯥꯏꯗ ꯆꯠꯂꯒ ꯀꯃꯥꯏꯅ ꯍꯥꯏꯔꯒ ꯇꯧꯗꯣꯏꯅꯣ
ꯁꯤꯁꯤꯔꯣ ꯊꯤꯖꯤꯟꯒꯗꯕꯅꯦ ꯃꯣꯏ ꯃꯣꯏꯒꯤ ꯋꯦꯕꯁꯥꯏꯠ ꯄꯦꯖ ꯂꯣꯏꯅ ꯊꯥꯒꯠꯂꯝꯒꯅꯦꯕꯀꯣ ꯑꯩꯒꯤ ꯋꯥꯈꯜꯗ ꯊꯣꯛꯄꯗꯨꯣ ꯅꯉꯣꯟꯗ ꯁꯦꯌꯔ ꯇꯧꯅꯦꯕꯀꯣ
ꯎꯝ
ꯍꯥꯏꯗꯤ ꯍꯧꯖꯤꯛ ꯑꯗꯨꯒꯨꯝꯕꯁꯨ ꯂꯩꯔꯦ ꯑꯗꯨꯒ ꯍꯧꯖꯤꯛ ꯑ
ꯀꯩꯅ
ꯑ ꯑꯩꯈꯣꯏ ꯈꯨꯟ ꯈꯨꯟꯗꯨꯁꯨ ꯅꯪꯅ ꯈꯪꯉꯤꯗꯨꯅꯦ ꯑꯩꯈꯣꯏꯅ ꯀꯣꯆꯤꯡ ꯇꯧꯕ ꯃꯇꯝꯗ ꯃꯃꯥ ꯃꯥ ꯃꯆꯥꯅꯨꯄꯤꯒꯤ ꯗꯣ ꯅꯠ ꯀꯩꯀꯥ ꯑꯗꯨꯝ ꯌꯣꯜꯂꯒ ꯆꯠꯄꯗꯣ ꯈꯪꯔꯦ ꯀꯣ
ꯈꯪꯅꯩ ꯈꯪꯉꯩ
ꯍꯣꯏ ꯅꯪꯅ ꯀꯔꯤꯒꯨꯝꯕ ꯕꯦꯀꯔꯤꯒꯤ ꯄ꯭ꯔꯣꯗꯛꯁ ꯑꯃ ꯍꯦꯛꯇ ꯅꯪꯅꯦꯜ ꯇ ꯈꯣꯠꯄ ꯍꯩꯔꯝ ꯇꯥꯔꯗꯤ ꯇꯥꯛꯂꯤ ꯃꯣꯜꯂꯤ ꯅꯪꯒꯤ ꯕꯤꯖꯤꯅꯦꯁ ꯍꯧꯕ ꯌꯥꯔꯦ ꯅꯪꯒꯤ ꯁꯣꯁꯜ ꯃ ꯃꯤꯗꯤꯌꯥ ꯍꯪꯒꯒ ꯑꯗꯒꯤꯗꯤ ꯌꯥꯎꯁꯤꯜꯂꯒ ꯇꯞꯅ ꯇꯞꯅ ꯆꯥꯎꯈꯠꯂꯛꯀꯅꯤꯗꯅ ꯑꯗꯨꯃꯥꯏꯅ ꯇꯧꯔꯣ ꯑꯩꯁꯨ ꯈꯜꯂꯤꯅꯦ ꯁꯤꯂꯣꯡꯗꯒꯤ ꯄꯣꯠ ꯆꯩꯩ ꯃꯌꯥꯝ ꯂꯩꯔꯒ ꯑꯃꯨꯛ ꯊꯈꯤ ꯑꯇꯣꯞꯄ ꯃꯐꯝꯗ ꯑꯃꯨꯛ ꯌꯣꯟꯕ
ꯎ
ꯄꯩꯁꯥꯗꯣ ꯃꯃꯟ ꯍꯦꯟꯒꯠꯂꯒ ꯑꯩꯅ ꯃꯃꯥꯡ ꯖꯔꯁꯤ ꯑꯅꯤ ꯂꯩꯌꯦ ꯑꯗꯨꯒ ꯑꯩꯅ ꯂꯩꯕꯗꯣ ꯆꯍꯨꯝ ꯆꯍꯨꯝꯒꯤ ꯂꯩꯕ ꯑꯩꯅ ꯏꯃꯥꯟꯅꯕꯤꯗ ꯌꯣꯟꯕꯒ ꯆꯥꯝꯃꯉꯥ ꯆꯥꯝꯃꯉꯥꯗ ꯌꯣꯟꯕ ꯃꯣꯏꯒꯤ ꯃꯐꯝꯗꯗꯤ ꯑꯩꯅ ꯌꯣꯜꯂꯤꯕ ꯆꯥꯝꯃꯉꯥ ꯄꯤꯕ ꯖꯔꯁꯤꯗꯣ ꯃꯣꯏꯗꯤ ꯆꯥꯇ꯭ꯔꯦꯠ ꯆꯥꯇ꯭ꯔꯦꯠꯀꯤ ꯌꯣ ꯂꯩꯔꯝꯃꯦ ꯑꯩꯅ ꯌꯣꯟꯕꯗꯨꯣ ꯐꯥꯎ ꯍꯣꯡꯉꯦ ꯑꯗꯨꯃꯥꯏꯅ ꯇꯧꯔꯒ ꯈꯪꯒꯦ ꯁꯦꯇꯔꯗꯦ ꯃꯥꯔꯀꯦꯠ ꯁꯟꯗꯦ ꯃꯥꯔꯀꯦꯠ ꯃꯌꯥꯝ ꯂꯩꯔ ꯑꯗꯨꯗꯣ ꯊꯝꯕ ꯌꯥꯎꯁꯜꯂꯒ ꯌꯣꯂꯁꯤꯔꯥ ꯈꯜꯂꯃꯤꯅꯦ ꯑꯩꯁꯦ
ꯏꯗꯤꯌꯥ ꯌꯥꯝ ꯍꯩꯩꯅ ꯅꯪꯗ
ꯎꯝ ꯆꯨꯠ ꯆꯥꯖꯕ ꯈꯔ ꯑꯣꯏꯔꯣꯏ ꯄꯥꯔꯣꯏꯗꯕ ꯍꯥ ꯇꯧꯔꯒꯗꯤ ꯆꯨꯠ ꯆꯥꯔꯝꯗꯤ ꯌꯥꯏ
ꯈꯪꯗꯣꯏꯗ ꯑꯣꯏ ꯑꯣꯏꯗ꯭ꯔꯗꯤ ꯖꯥꯒꯥ ꯇꯧꯔꯛꯑꯅꯤꯁꯨ
ꯀꯗꯦ ꯍꯧꯖꯤꯛ ꯍꯧꯖꯤꯛꯄꯨꯗꯤ ꯂꯥꯏꯔꯤꯛꯇ ꯄꯨꯛꯅꯤꯡ ꯆꯪ ꯊꯋꯥꯏ ꯄꯨꯛꯅꯤꯡ ꯊꯋꯥꯏ ꯆꯪꯅ ꯄꯥꯔꯨꯕꯍ ꯅꯪꯒꯤ ꯅꯣꯡꯃꯗ ꯄꯨꯡ ꯃꯔꯤ ꯄꯥꯒꯗꯕꯅꯤ ꯃꯉꯥ ꯄꯥꯒꯗꯕꯅꯤ ꯁꯨꯃꯥꯏꯅ ꯈꯥꯏꯗꯣꯛꯑꯣ ꯂꯩꯒ ꯇ ꯑꯗꯨꯝ ꯄꯥꯂ ꯏꯗꯤ ꯆꯪꯁꯨ ꯆꯪ ꯋꯥꯗꯣꯏ ꯑꯗꯨꯗ ꯑꯣ ꯑꯇꯣꯞꯄ ꯃꯇꯝꯗ ꯀꯔꯤ ꯊꯕꯛ ꯇꯧꯁꯤꯒꯦ ꯈꯣꯠꯁꯤꯒꯦ ꯍꯟꯗꯛ ꯆꯍꯤꯒꯤ ꯍꯟꯗꯛ ꯆꯍꯤꯒꯤꯗꯤ ꯌꯥꯝ ꯁꯥꯡꯉꯅꯤ ꯊꯥ ꯊꯥꯒꯤ ꯑꯣꯏꯕ ꯔꯨꯇꯤꯟ ꯁꯦꯝꯗꯣꯛꯑꯒ ꯅꯞꯄꯒ ꯊꯝꯃꯣ
ꯇꯧꯕꯗꯤ ꯇꯧꯋꯦ ꯑꯩꯁꯨ ꯑꯗꯨꯕꯨꯗꯣ
ꯍꯣꯏ ꯍꯣꯏ ꯑꯗꯨꯃꯥꯏꯅ ꯇꯧꯔꯣ ꯂꯩꯔꯣ ꯑꯩꯁꯨ ꯁꯦꯝꯗꯣꯛꯇꯕꯒꯤꯀꯣ ꯑꯩꯁꯨ ꯁꯦꯝꯗꯣꯛꯇꯕꯒꯤ ꯀꯩꯝ ꯇꯧꯗꯦ ꯍꯧꯖꯤꯛ ꯄꯨꯔꯥ ꯃꯤꯔꯦꯝꯅꯦ ꯊꯥ ꯊꯥ ꯑꯃꯗꯤ ꯐꯥꯗ꯭ꯔꯤ ꯊꯥ ꯅꯨꯃꯤꯠ ꯀꯨꯟꯅꯤ ꯁꯨꯔꯛꯇ ꯇꯧꯔꯛꯦ ꯑꯩꯅ ꯕꯤꯔꯦꯝ ꯁꯥꯔꯛꯏꯁꯦ
ꯄ꯭ꯂꯥꯟ ꯈꯪꯉꯗꯤ ꯑꯗꯨꯝ ꯀꯩ ꯍꯥꯏꯁꯤꯔꯥ ꯑꯗ ꯈꯔ ꯎꯝ
ꯥꯏꯗꯤ ꯀꯣ ꯎꯝ ꯇꯥꯏꯇ ꯃ ꯑꯗꯨ ꯇꯧ
ꯂꯥꯞꯅ ꯁꯀꯨꯜ ꯀꯣꯂꯦꯖ ꯀꯥꯕ ꯆꯠ ꯈ꯭ꯔꯕꯅꯤꯅ ꯈꯔ ꯀꯟꯅ ꯍꯣꯠꯅꯔꯣ ꯅꯪꯁꯨ
ꯏꯃꯥꯟꯅꯕꯤꯅ ꯑꯥ ꯑꯔꯨꯅꯥꯆꯜꯗ ꯃꯣꯏꯒꯤ ꯎꯝ ꯀꯨꯝꯍꯩ ꯌꯥꯎꯕ ꯆꯠꯁꯤ ꯍꯥꯏꯌꯦ
ꯀꯔꯝ ꯀꯥꯟꯗ
ꯑ ꯑꯦꯄ꯭ꯔꯤꯜ ꯊꯥ ꯗꯨꯑꯣꯏꯗ ꯑꯗꯨ ꯆꯠ ꯍꯧꯗ꯭ꯔꯦ
ꯃꯊꯪ ꯑꯣ ꯆꯠ ꯑꯣ ꯆꯠꯇ꯭ꯔꯦꯀꯣ ꯑꯗꯨꯗꯤ
ꯆꯠꯂꯒꯦ ꯑꯩꯅ ꯍꯥꯏꯐꯦꯠ ꯍꯥꯏꯈꯤꯕꯗ ꯑꯩꯉꯣꯟꯗ
ꯑ ꯈꯪꯅꯩ ꯈꯪꯅꯩ ꯅꯤꯡꯁꯤꯡꯅꯤ
ꯂꯤꯁꯤꯡ ꯃꯉꯥꯅ ꯂꯤꯁꯤꯡ ꯃꯉꯥꯗ ꯆꯠꯇꯣꯏꯅꯦ ꯏꯁꯤꯡꯒꯤ ꯏꯁꯤꯡꯒꯤ ꯀꯨꯝꯍꯩꯅꯦ
ꯏꯁꯤꯡꯒꯤ ꯀꯨꯝꯍꯩ
ꯎꯝ
ꯀꯃꯥꯏꯅ ꯇꯧꯕꯖꯥꯠꯂꯣꯀꯣ ꯏꯁꯤꯡꯒꯤꯗꯤ
ꯏꯁꯤꯡ ꯊꯣꯝꯅꯕ ꯏꯁꯤꯡ ꯍꯩꯖꯤꯟꯅꯕ ꯎ ꯃꯤ ꯀꯔꯝꯇ ꯀꯪꯉꯒ ꯂꯦꯞꯄ ꯌꯥꯗꯦ ꯂꯣꯏꯅ ꯆꯣꯠꯀꯗꯕꯅꯦ ꯅꯪ ꯃꯤ ꯃꯁꯛ ꯈꯪꯗꯕ ꯑꯣꯏꯔꯝ ꯇꯥꯔꯁꯨ ꯅꯪ ꯀꯪꯍꯜꯂꯦꯕ ꯂꯩꯔꯕꯅꯦ ꯏꯁꯤꯡ ꯆꯥꯏꯁꯤꯜ ꯑꯃ ꯆꯠꯈꯤꯗꯣꯏꯅꯦ
ꯖꯥꯠꯖꯥꯠꯅꯤꯅ‌ꯦ ꯐꯦꯁꯇꯤꯕꯦꯜꯁꯨ
ꯑ ꯍꯥꯏꯗꯤ ꯃꯣꯏꯒꯤ ꯏꯁꯤꯡ ꯑ ꯑ ꯄꯨꯔꯥ ꯑꯅꯥꯟꯕ ꯏꯁꯤꯡ ꯑꯃꯗꯒꯤ ꯃꯌꯥꯝ ꯊꯝꯗꯣꯏꯅꯦꯕꯀꯣ
ꯎꯝ
ꯇꯦꯝꯄꯜ ꯃꯅꯥꯀ ꯄꯨꯂꯞ ꯂꯥꯒ ꯑꯗꯨꯃꯥꯏꯅ ꯏꯁꯤꯡꯗꯣ ꯕꯛꯀꯦꯠ ꯃꯆꯥ ꯃꯆꯥ ꯇꯧꯔ ꯍꯣꯜꯂꯒ ꯏꯁꯤꯡ ꯆꯥꯏꯒꯗꯣꯏꯕ
ꯑꯗꯣ ꯆꯠ ꯀ‌ꯦꯔꯥꯅꯪ
ꯑꯗꯣ ꯏꯃꯥꯟꯅꯕꯤꯅ ꯂꯤꯁꯤꯡ ꯃꯉꯥ ꯐꯥꯎ ꯄꯥꯏꯔꯗꯤ ꯆꯠꯄ ꯌꯥꯔꯦ ꯍꯥꯏꯌꯦꯕꯀꯣ
ꯎꯝ
ꯂꯤꯁꯤꯡ ꯃꯉꯥ ꯄꯥꯏꯔꯗꯤ ꯆꯠꯄ ꯌꯥꯔꯦ ꯍꯥꯏꯌꯦ ꯍꯟꯂꯛ
ꯄꯨꯂꯞꯀꯤ ꯍꯜꯂꯛꯑꯣ
ꯍꯜꯂꯛꯄꯒ ꯆꯠꯄꯒꯗꯣ ꯂꯤꯁꯤꯡ ꯑꯅꯤ ꯍꯜꯂꯛꯄꯒ ꯆꯠꯄꯒꯤ ꯂꯤꯁꯤꯡ ꯑꯅꯤ ꯔꯥ ꯆꯈ꯭ꯔꯥꯏꯒꯤ ꯂꯤꯁꯤꯡ ꯑꯍꯨꯝꯗꯨꯅ ꯃꯖꯥ ꯇꯧꯔꯁꯦ ꯍꯥꯏꯌ‌ꯦ
ꯌꯥꯏꯅ ꯑꯗꯨꯗꯤ ꯍꯧꯖꯤꯛꯅ ꯀꯩꯅꯣ ꯇꯧꯍꯧꯔꯣ ꯄꯁ
ꯍꯣꯡꯉꯩ ꯀꯩ ꯅꯠꯇ꯭ꯔꯥ ꯂꯤꯁꯤꯡ ꯃꯉꯥꯒꯤ ꯀꯣꯏꯕ ꯆꯠꯄ ꯐꯪꯕ ꯍꯥꯏꯁꯦ
ꯑꯗꯨ ꯅꯪ ꯏꯁꯀꯣꯂꯥꯔꯁꯤꯞ ꯐꯪꯕꯗꯣ ꯈꯔ ꯇꯨꯡꯁꯤꯜꯂꯗꯤ ꯐꯒꯗꯕꯀꯣ
ꯗꯔꯦ ꯍꯧꯗꯔ‌ꯦꯗ ꯑꯝꯇ
ꯃꯊꯪ ꯆꯍꯤ ꯍꯟꯗꯛꯀꯤ ꯅꯪ ꯑꯃꯨꯛ ꯐꯪꯉꯔꯣꯏ ꯅꯪ ꯏꯁꯀꯣꯂꯥꯔꯁꯤꯞꯇꯣ
ꯈꯪꯗ꯭ꯔꯤ ꯑꯗꯨꯗꯤ ꯇꯝꯕ ꯉꯝꯗ꯭ꯔꯤ ꯍꯥꯏꯗꯤ ꯑꯗꯨ ꯑ ꯑꯗꯨ ꯈꯪꯒꯗꯕꯁꯦ ꯅꯕꯦꯝꯕꯔ ꯑꯗꯨꯋꯥꯏꯗꯒꯤ ꯈꯪꯉꯅꯤ ꯑꯗꯣ ꯑꯩꯅ ꯐꯪꯒꯗ꯭ꯔꯥ ꯐꯪꯉꯣꯏꯗ꯭ꯔꯥ ꯁꯌꯣꯔ ꯈꯪꯗꯣꯏꯁꯦ ꯃꯦꯝꯕꯥꯔꯗ ꯐꯪꯒꯅꯤ
ꯑꯗꯣ ꯍꯟꯗꯛ ꯐꯪꯕꯨꯗꯤ ꯐꯪꯈ꯭ꯔꯕꯅꯤꯅ ꯑꯃꯨꯛ ꯐꯪꯗꯧ ꯃꯥꯟꯗꯕ ꯐꯪꯕꯗꯤ ꯐꯔꯦ
ꯅꯕꯦꯝꯕꯔ ꯗꯤꯁꯦꯝꯕꯔꯗ ꯁꯤꯌꯣꯔꯗ ꯁꯤꯌꯣꯔ ꯑꯣꯏ ꯑꯣꯏꯗꯣꯏꯗꯣꯏ ꯑꯩ ꯈꯪꯕꯅꯦꯕꯀꯣ ꯃꯣꯏ ꯃꯦꯁꯦꯁ ꯂꯥꯛꯀꯅꯦꯕ
ꯏ
ꯑꯗꯨꯗ ꯈꯪꯉꯅꯤ ꯐꯪꯗꯗꯅ ꯑꯇꯣꯞꯄ ꯊꯥꯖꯤꯟꯒꯅꯤ ꯊ ꯍꯥꯏꯗꯤ ꯃꯄꯥꯟ ꯑꯃ ꯂꯩꯅꯤꯅ ꯁꯤꯒꯨꯝꯕ ꯊꯥꯖꯤꯟꯗꯕ ꯌꯥꯗꯦ ꯑꯩꯈꯣꯏꯒꯤꯗꯃꯛꯇ ꯌꯥꯝ ꯀꯥꯟꯅꯩ ꯌꯥꯝ ꯊꯥꯒꯠꯂꯤ ꯒꯕꯔꯃꯦꯟꯕꯨꯁꯨ ꯌꯥꯎ ꯃꯤ ꯊꯣꯔꯦꯟꯒꯤ ꯄꯩꯁꯥ ꯇꯨꯡꯁꯤꯟꯅꯩꯌꯦ ꯂꯣꯇ꯭ꯔꯤꯕꯨ ꯇꯧꯕ ꯈꯣꯠꯄꯨ ꯅꯪ ꯈꯪ ꯅꯠꯇ꯭ꯔꯥ ꯀꯣꯏꯕ ꯆꯠꯁꯦꯅꯍ ꯁꯦꯝꯝꯖꯤꯜꯂꯒ ꯄꯩꯁꯥ ꯇꯨꯡꯁꯤꯟꯖꯩ ꯂꯇꯣꯏ ꯇꯧꯁꯦ ꯈꯣꯠꯁꯦ ꯃꯔꯨꯨꯞ ꯇꯧꯁꯦ ꯅꯍꯥꯛ ꯑꯩꯗꯤ ꯁꯣꯝꯗ ꯂꯤꯁꯤꯡ ꯃꯉꯥꯒꯤ ꯀꯣꯏꯕ ꯆꯠꯄ ꯐꯪꯗꯧꯔꯤ ꯃꯔꯦ ꯑ
ꯂꯨꯇ꯭ꯔꯤ ꯁꯥꯟꯅꯅꯤꯡꯕꯅꯦ ꯑꯩꯁꯨ ꯄꯩꯁꯥꯅ ꯊꯣꯛꯀ ꯂꯣꯏꯒꯅꯤ
ꯑꯩꯒ ꯂꯩꯒꯗꯕ ꯏꯃꯨꯡꯗ ꯏꯃꯥꯟꯅꯕꯤꯒꯤ ꯌꯨꯝ ꯑꯣꯏꯕꯅꯤꯅ ꯑꯩꯗꯣ ꯀꯔꯤꯝ ꯑꯋꯥꯠ ꯑ ꯄꯥꯜꯂꯛꯇ꯭ꯔꯦ ꯆꯥꯅꯤꯡꯉꯥꯏ ꯊꯛꯅꯤꯡꯉꯥꯏ ꯇꯥꯃꯜꯂꯦꯂꯁꯨ ꯃꯣꯏ ꯑꯗꯨꯝ ꯆꯥꯕ ꯊꯛꯄ ꯇꯧꯔꯅꯤ ꯄꯩꯁꯥ ꯄꯤꯔꯨꯔꯣꯏ
ꯏꯅꯥꯛ ꯈꯨꯟꯕ꯭ꯔꯥ
ꯏꯥ ꯈꯨꯗꯤ ꯃꯣꯏ ꯃꯃꯥ ꯃꯄꯥꯒꯨꯝꯕꯒ ꯂꯣꯏꯅ ꯊꯕꯛ ꯇꯧꯕꯗꯤ ꯃꯥꯜꯂꯅꯤꯀꯣ ꯎꯝ ꯂꯥꯛꯈꯠꯂꯦ ꯇꯈꯣꯏꯗꯤ ꯀꯣ
ꯇꯒꯦ ꯊꯕꯛ ꯇꯧꯕ ꯃꯣꯏ ꯄꯦꯔꯦꯟꯁꯤꯡꯗꯣ
ꯎ ꯁ꯭ꯋꯥꯏꯗꯁꯨ ꯆꯦ ꯂꯣꯟ ꯁꯝ ꯀꯥꯏꯗ ꯑꯗꯨꯝ ꯂ ꯐꯦꯁꯇꯤꯚꯦꯜ ꯇꯥꯎꯕꯗꯣ ꯇꯤꯛꯀꯦꯠ ꯃꯃꯟꯗꯣ ꯂꯤꯁꯤꯡ ꯑꯍꯨꯝ ꯃꯔꯤ ꯃꯉꯥ ꯇꯧꯤꯅꯦꯍꯦ ꯃꯄꯥꯜ ꯂꯝꯗꯒꯤ ꯁꯤꯡꯒꯔ ꯃꯄꯥꯟ ꯂꯝꯗꯒꯤ ꯏꯁꯩ ꯁꯛꯄ ꯃꯌꯥꯝ ꯀꯧꯏꯗꯅ ꯕ꯭ꯔꯥꯏꯟꯁ ꯑꯗꯝ ꯑꯩꯗꯒꯤ ꯍꯥ ꯈꯪꯗꯦ ꯃꯃꯤꯡ ꯌꯥꯝ ꯆꯠꯄꯁꯤꯡ ꯏꯁꯩ ꯁꯛꯄ ꯃꯌꯥꯝ ꯀꯧꯔꯛꯑꯦ ꯃꯣꯏ ꯌꯦꯡꯕ ꯆꯠꯄꯗꯣ
ꯋꯥ
ꯇꯤꯛꯀꯦꯠ ꯃꯃꯟꯗꯣ ꯂꯤꯁꯤꯡ ꯃꯉꯥꯗꯩ ꯍꯧꯦ ꯅꯍꯥꯟ ꯒꯣꯜꯗꯟ ꯇꯤꯛꯀꯦꯠ ꯄ꯭ꯂꯦꯇꯤ ꯅꯝ ꯇꯤꯛꯀꯦꯠ ꯀꯩ ꯌꯥꯝ ꯈꯥꯏꯗꯣꯛꯏꯦ ꯃꯃꯥꯡ ꯐꯪꯅꯤꯡꯕꯁꯤꯡꯒꯤ ꯃꯃꯥꯡ ꯐꯪꯅꯤꯡꯕꯁꯤꯡꯒꯤꯁꯤ ꯃꯌꯥꯏ ꯐꯪꯅꯤꯡꯕꯁꯤꯡꯒꯤꯁꯤ ꯃꯇꯥꯏ ꯐꯪꯅꯤꯡꯕꯁꯤꯡꯁꯦ ꯁꯤ ꯑꯗꯨꯃꯥꯏꯅꯒ ꯈꯥꯏꯗꯣꯛꯑꯦꯕꯀꯣ
ꯎꯝ
ꯑꯗꯨꯗꯒꯤ ꯑꯁ ꯑꯗꯨꯗꯤ ꯀꯗꯥꯏꯗꯒꯤ ꯄꯩꯁꯥꯅꯣ ꯑꯗꯨꯗꯤ ꯍꯡ ꯐꯪꯗ꯭ꯔꯦ ꯑꯗꯨꯒꯨꯝꯕꯗꯤ ꯍꯥ ꯃꯣꯏ ꯃꯦꯘ ꯃꯦꯘꯥꯂꯌꯥ ꯌꯥꯒꯦ ꯆꯍꯤ ꯁꯨꯝ ꯍꯥꯏꯔꯒ ꯇꯣꯞꯇ ꯂꯩꯕꯅꯤꯅ ꯅꯥꯒꯥꯂꯦꯟ ꯍꯥꯏꯔꯒ ꯍꯣꯟꯕꯦꯜ ꯃꯅꯤꯄꯨꯔ ꯍꯥꯏꯔꯒ ꯁꯉꯥꯏ ꯁꯨꯃꯥꯏꯅ ꯇꯧꯕ ꯁꯨꯃꯥꯏꯅ ꯁꯤꯔꯣꯏꯒꯤ ꯐꯦꯁ ꯃꯣꯏꯁꯤꯗ ꯌꯥꯝ ꯆꯕ ꯁꯤꯗ ꯇꯧꯕꯗꯣ ꯀꯣꯁ ꯄ꯭ꯂꯦ ꯇꯧꯒꯅꯤ ꯑꯦꯅꯤꯃꯦꯁꯟꯒꯤ ꯀꯦꯔꯦꯛꯇꯔ ꯃꯌꯥꯝ ꯂꯥꯛꯀꯅꯤ ꯍꯥꯏꯗꯤ ꯑꯩꯈꯣꯏꯅ ꯑꯦꯅꯤꯃꯦꯁꯟ ꯃꯨꯚꯤ ꯃꯌꯥꯝ ꯌꯦꯡꯗꯅ
ꯎꯝ
ꯃꯣꯏꯒꯤ ꯅꯥꯔꯨꯗꯨ ꯑꯗꯩ ꯀꯩꯔꯨꯗꯣ ꯑꯁ ꯈꯪꯗꯦ ꯐꯖ ꯐꯖꯕ ꯍꯦꯛꯇ ꯃꯤ ꯃꯥꯟꯗꯕ ꯑꯦꯅꯤꯃꯦꯁꯟ ꯃꯥꯟꯕ ꯃꯌꯥꯝ ꯂꯥꯛꯁꯤꯜꯂꯛꯑꯅꯤ ꯇꯤꯀꯦ ꯇꯤꯀꯦꯕ ꯃꯖ ꯅꯍꯦ ꯑꯩꯒ ꯆꯠꯄ ꯐꯪꯉꯝꯃꯗꯤ ꯍꯥ ꯅꯩꯒꯗꯕꯁ ꯁꯣꯁꯦꯜ ꯃꯦꯗꯤꯌꯥꯗ ꯑꯩꯅ ꯍꯥ ꯎꯝ ꯇꯉꯒ
ꯅꯦꯛꯁ ꯌꯔꯗꯤ ꯆꯠꯄ ꯐꯪꯅꯕ ꯅꯪ ꯀꯩꯅꯣ ꯇꯧꯔꯣ ꯄꯩꯁꯥ ꯇꯨꯡꯁꯤꯟꯕꯗꯣ
ꯐꯣꯟꯗꯥꯁꯤꯗ ꯐꯣꯇꯣꯁꯨ ꯂꯝꯕ ꯌꯥꯔꯣꯏ ꯖꯨꯝ ꯇꯧꯕ ꯃꯐꯝ ꯖꯨꯝ ꯇꯧꯕ ꯃꯐꯝꯗꯨꯗ ꯖꯨꯝ ꯇꯧꯔꯛꯇꯦ ꯑꯇꯣꯞꯄ ꯍꯩ ꯖꯨꯝ ꯇꯧꯔꯛꯇ ꯕꯔꯒꯤ ꯐꯨꯃꯜ ꯑꯃ ꯄꯥꯏꯁꯤꯜꯂꯨꯔꯨꯔꯒ ꯍꯥ
ꯐꯣꯟ ꯑꯅꯧꯕꯁꯨ ꯂꯩꯅꯕ ꯇꯧꯔꯨꯅꯦ ꯑꯗꯨꯗꯤ
ꯑꯦꯁ ꯨꯂꯞ ꯇꯧꯅꯤꯡꯕꯩ ꯇꯧꯅꯤꯡꯕ ꯉꯥꯛꯇ ꯒ꯭ꯌꯥꯟ ꯇꯥꯗꯦ ꯅꯪꯁꯨꯅꯦ ꯂꯩꯅꯤꯡꯕ ꯍꯥꯏꯔꯗꯤ ꯃꯌꯥꯝ ꯊꯣꯛꯂꯛꯏꯗꯨꯅꯤ
ꯑꯦ ꯄꯩꯁꯥꯒꯤ ꯋꯥꯅꯤꯗ ꯄꯩꯁꯥꯅ ꯂꯩꯔꯗꯤꯀꯣ ꯑꯄꯥꯝꯕꯁꯤꯡ ꯂꯣꯏꯅ ꯂꯩꯕ ꯌꯥꯒꯗꯕ
ꯑꯗꯨꯅꯦ ꯏꯁꯩꯁ ꯑꯗꯣ ꯃꯣꯏ ꯃꯣꯏꯒꯤ ꯑꯆꯧ ꯑꯁꯥꯡ ꯃꯌꯥꯝꯁꯨ ꯃꯣꯏꯒꯤ ꯁꯥꯇ꯭ꯔ ꯃꯌꯥꯝꯁꯦ ꯆꯇ꯭ꯔꯥ ꯃꯌꯥꯝꯁꯦꯛꯇ ꯍꯣꯠꯅꯅꯕꯁ ꯁꯥꯟꯅ ꯈꯣꯠꯅꯕꯗ ꯍꯣꯠꯅꯕꯗ ꯄꯩꯁꯥ ꯃꯣꯏꯒꯤ ꯏꯁꯀꯤꯝ ꯇꯣꯉꯥꯟꯅ ꯏꯁꯀꯣꯂꯥꯔꯁꯤꯞ ꯀꯌꯥꯝ ꯄꯤꯌꯦ ꯃꯣꯏꯁꯨ ꯍꯥꯏꯏꯗꯤ ꯃꯅꯤꯄꯨꯔꯗꯗꯤ ꯂꯩꯇꯦꯗꯅ ꯑꯗꯨꯒꯨꯝꯕ ꯃꯣꯏꯒꯤꯗꯤ ꯏꯁꯀꯣꯂꯥꯔꯁꯤꯞꯁꯦ ꯁꯥꯇ꯭ꯔ ꯑꯃꯅ ꯑꯅꯤ ꯊꯥꯖꯤꯟꯅꯤꯡ ꯌꯥꯏ ꯃꯔꯒꯤ ꯑꯣ ꯁꯦꯟꯇꯔꯒꯤ ꯑꯃ ꯏꯁꯇꯦꯠꯀꯤ ꯃꯣꯏꯅ ꯁꯤ ꯑꯦꯝꯅ ꯄꯤꯊꯔꯛꯄ ꯑꯃ
ꯑꯩꯈꯣꯏꯒꯤꯗꯤ ꯌꯥꯗꯦ
ꯑꯗꯨꯃꯥꯏꯅ ꯏꯁꯀꯣꯂꯔꯁꯤꯞꯀꯁ ꯑꯅꯤꯒ ꯐꯪꯈꯥꯏꯕꯤꯅꯦ ꯀꯩꯅꯣ ꯃꯣꯏ ꯁ꯭ꯋꯥꯏꯗꯤ ꯅꯩꯕꯤꯅꯦ ꯀꯩꯅꯣ
ꯑꯁ ꯂꯩꯔꯦꯅꯦ ꯑꯩꯈꯣꯏꯗ ꯑꯃꯈꯛ ꯑꯃꯗꯅ ꯍꯦꯟꯕ ꯌꯥꯗꯦꯅꯦ
ꯀꯩꯅ ꯇꯔꯦ
ꯄꯩꯁꯥꯅꯦꯅ ꯏꯁꯀꯣꯂꯥꯔꯁꯤꯞꯅꯦꯅ ꯂꯤꯁꯤꯡ ꯀꯨꯟꯊ꯭ꯔꯥꯒꯨꯝꯕ ꯐꯪꯒꯗꯤ ꯐꯒꯗꯕ ꯑꯗꯨꯁꯨ ꯅꯠꯇꯦ ꯂꯤꯁꯤꯡ ꯀꯨꯟꯐꯥꯎ ꯌꯥꯎꯗꯦ ꯊꯪꯗꯕꯒ ꯆ ꯃꯥꯟꯅ
ꯀꯨꯟ ꯁ꯭ꯋꯥꯏꯗꯤ ꯀꯨꯟ ꯃꯉꯥ ꯀꯨꯟꯅꯤꯊꯣꯏ ꯐꯪꯉꯦ
ꯎꯝ ꯌꯥꯝꯃꯤꯅꯦ ꯑꯗꯨꯗꯤ
ꯀꯩꯒꯤꯅꯣ ꯑꯗꯨꯗ ꯄꯨꯂꯞ ꯆꯞ ꯃꯥꯟꯅꯔꯒ ꯅꯣꯏꯅ ꯇꯔꯥ ꯇꯔꯥ ꯇꯔꯦꯠ ꯅꯤꯄꯥꯜꯗ ꯇꯝꯍꯪꯉꯒꯦ
ꯈꯪꯗ꯭ꯔꯦꯗ ꯍꯗ ꯃꯅꯤꯄꯨꯔꯗꯗꯤ ꯈꯔ ꯀꯩꯅꯣ ꯇꯧꯋꯦꯗ ꯃꯄꯥꯟꯂꯣꯝꯗꯅ ꯈꯔ ꯆꯈꯣꯏ ꯄꯁꯣꯏ ꯍꯦꯜꯂꯦ ꯃꯅꯤ ꯄꯨꯔꯗꯍꯔꯗꯤꯁ ꯌꯥꯗ꯭ꯔꯦꯗ ꯃꯄꯥꯟꯂꯣꯝꯗ ꯂꯩꯕꯒ ꯀꯝꯄꯦꯌꯔ ꯇꯧꯅꯔꯗꯤꯦ
ꯍꯣꯏ ꯄꯩꯁꯥ ꯄꯨ ꯂꯩꯔꯗꯤ ꯄꯩꯁꯥ ꯄꯨ ꯈ ꯀ꯭ꯔꯣꯔ ꯑꯃꯒ ꯈꯨꯨꯟꯕ ꯐꯪꯉꯛꯑꯗꯤ ꯀꯣꯏ ꯄꯨꯒꯕ ꯑꯕꯕꯥ
ꯑꯗꯨꯅꯦ ꯑꯩꯁꯨ ꯊꯥ ꯈꯨꯗꯤꯡꯒꯤ ꯑꯗꯨꯝ ꯅꯅꯥꯛꯇꯁꯨ ꯂꯥꯛꯄ ꯌꯥꯔꯦ ꯎ
ꯔꯦꯁꯇꯨꯔꯦꯟꯒꯨꯝꯕ ꯑꯅꯩ ꯑꯅꯩꯕ ꯀꯥꯔꯒ ꯇꯨꯝꯕꯒ ꯍꯥ
ꯑꯗꯨꯅꯦ ꯅꯩꯔꯒ ꯆꯠꯄ ꯌꯥꯕꯀꯣ
ꯋꯥꯔꯤ ꯑꯃ ꯂꯩꯌꯦ ꯑꯩꯒꯤ
ꯀꯔꯤꯔꯥ
ꯊꯥꯏꯅ ꯊꯥꯏꯅ ꯊꯥꯏꯅ ꯀꯩꯅꯣ ꯇꯧꯔꯤꯉꯩ ꯃꯇꯝꯗ ꯔꯦꯁꯇꯨꯔꯦꯟ ꯑꯅꯧꯕ ꯆꯪꯕ ꯄꯨꯟꯁꯤꯗꯥ ꯍꯥꯥ ꯈꯨꯟꯒꯤ ꯃꯤꯅ ꯀ꯭ꯂꯥꯁ ꯑꯦꯠ ꯅꯥꯏꯟꯒ ꯑꯣꯏꯔꯝꯒꯗ꯭ꯔꯥ ꯈꯨꯟ ꯒꯤ ꯃꯤꯅꯗꯤ ꯀꯃꯥꯏꯅ ꯑꯗꯨꯒꯨꯝꯕ ꯑꯆꯧ ꯑꯁꯥꯡ ꯆꯥꯎꯈꯠꯄ ꯕꯤꯜꯗꯤꯡ ꯀꯩꯀꯥ ꯆꯪꯕ ꯐꯪꯗꯕꯁꯤ ꯄꯨꯔꯥ ꯗ꯭ꯔꯤꯝ ꯅꯠꯇ꯭ꯔꯥ
ꯑꯗꯨꯅꯦ
ꯆꯪꯕ ꯐꯪꯉꯒ ꯋꯥꯁꯔꯨꯝꯑꯖꯦ ꯍꯦꯛꯇ ꯅꯥꯟꯕ ꯄꯨꯔꯥ ꯋꯦꯁꯇꯔꯟꯒꯤ ꯇꯥꯏꯞ ꯇꯧ ꯂꯩꯔꯦ ꯅꯍꯥ ꯊꯥꯏ ꯌꯥꯝ ꯊꯤꯅ ꯆꯥꯎꯈꯠꯄ ꯃꯑꯣꯡ ꯊꯝꯃꯦꯅ
ꯎꯝ
ꯑꯩ ꯊꯣꯡ ꯂꯣꯟꯕꯖꯨ ꯍꯩꯇꯦ ꯁꯤꯖꯤꯟꯅꯕꯖꯨ ꯍꯩ ꯇꯦ ꯇꯧꯔꯒ ꯂꯩꯕꯅꯦ ꯀꯩꯅꯣ ꯃꯪꯉꯒ ꯄꯪꯃꯦ ꯃꯦꯠ ꯁꯥꯥꯟꯔꯒ ꯂꯩꯕꯅꯦ ꯀꯔꯝ ꯇꯥꯛꯄꯤꯗꯦ ꯇꯥꯛꯄꯤꯌꯣ ꯍꯥꯏꯕꯗꯤ ꯍꯦꯟꯅ ꯏꯀꯥꯏꯖꯈ꯭ꯔꯦ ꯏꯁꯥ ꯏꯇꯣꯟꯒ ꯄꯪꯇꯧ ꯇꯧꯔꯒ ꯏꯁꯥ ꯏꯇꯣꯟꯗ ꯄꯪꯇꯧ ꯇꯧꯔꯒꯥ
ꯃꯤꯉꯣꯟꯗꯁꯨ ꯍꯪꯕ ꯏꯀꯥꯏ ꯏꯀꯥꯏꯕꯒꯤ ꯃꯇꯝꯅꯤꯅꯦ ꯍꯧꯖꯤꯛꯀꯥꯟꯁꯦ
ꯃꯥꯅꯤ ꯃꯥꯅꯤ ꯌꯥꯝ ꯆꯥꯟꯅꯗꯕ ꯍꯥꯏꯗꯤ ꯆꯥꯎꯈꯠꯄ ꯃꯇꯝꯁꯤꯗ ꯑꯦꯂꯤꯚꯦꯇꯔꯒꯁꯦ ꯇꯣꯡ ꯉꯥꯎꯋꯤ ꯏꯕ ꯈꯣꯠꯄ ꯍꯩꯅꯗꯦ ꯆꯦꯔꯖꯨ ꯑꯗꯨꯝ ꯀꯥꯟꯖꯒꯦ ꯍꯥꯏꯒꯦꯗꯤ ꯍꯥꯏꯅꯤ ꯄꯨꯛꯅꯝ ꯅꯝꯃꯣ ꯄꯨꯡꯆꯠ ꯆꯠꯄꯅꯦ
ꯑꯁ ꯈꯪꯗꯦ ꯀꯔꯤꯁꯨ ꯍꯥꯏꯗꯧ ꯃꯥꯟꯗꯦ ꯑꯩꯗꯤ
ꯑꯁ ꯅꯪ ꯑꯗꯨꯃꯥꯏꯅ ꯈꯟꯖꯤꯜ ꯂꯩꯔꯗꯤ ꯌꯥꯔꯔꯣꯏ ꯀꯅꯥꯝꯇ ꯍꯩꯅ ꯄꯣꯛꯂꯛꯄ ꯅꯠꯇꯦ ꯂꯣꯏꯅ ꯇꯝꯃꯒ ꯍꯩꯒꯗꯕꯅꯤ
ꯎꯝ
ꯌꯥꯔꯦ ꯅꯪꯅ ꯇꯧꯒꯗꯕ ꯊꯕꯛ ꯍꯥꯏꯕꯕꯨ ꯅꯪꯅ ꯇꯧꯒꯗꯕ ꯊꯕꯛ ꯍꯥꯏꯕꯨ ꯒꯥꯔꯤ ꯊꯧꯕꯗꯪ ꯇꯝꯃꯣ ꯑꯗꯨꯗꯤ ꯌꯥꯔꯦ
ꯒꯥꯔꯤ ꯃꯆꯥꯗꯨ ꯊꯧꯕ ꯇꯝꯃꯒꯦ ꯅꯪ ꯊꯣꯛꯂꯛꯄ ꯀꯥꯟꯗ ꯀꯣꯏꯕ ꯆꯠꯂꯁꯦ
ꯏꯁ ꯑꯥ ꯑꯍꯥꯟꯕ ꯑꯛꯁꯤꯗꯦꯟꯗ